ꯑꯣ ꯇꯥꯔꯦ ꯇꯥꯔꯦ ꯍꯥꯎ
ꯑꯣ ꯇꯥꯥꯏ ꯇꯥꯔꯦ ꯗꯤꯄꯤꯀꯥ ꯍꯣꯏꯗꯣ ꯃꯥꯅꯁꯤꯅ ꯍꯥꯏꯔꯛꯄꯅꯦꯕ ꯃꯣꯏꯗꯨ
ꯑꯥ ꯑꯩꯉꯣꯟꯗꯁꯨ ꯍꯥꯏꯔꯛꯏ ꯃꯍꯥꯏꯅꯤ ꯁꯧꯒ꯭ꯔꯤꯗꯣ ꯑꯣꯏꯔꯁꯨ ꯊꯑꯒ ꯆꯥꯁꯦ ꯍꯣꯏ ꯍꯣꯏ ꯅꯪꯅꯕꯨꯨꯕꯤꯖꯅꯤ ꯍꯥꯏꯗꯤ ꯀꯩ ꯍꯥꯏꯈꯤꯕ ꯅꯣ ꯑꯩꯁꯨ
ꯁꯤꯗꯩ ꯍꯥꯟ ꯌꯨꯝꯗ ꯂꯥꯛꯅꯕꯒꯤꯗꯣ ꯌꯨꯝꯗꯩ ꯍꯟꯂꯛꯅꯕꯣꯏꯗꯣ ꯑꯗꯨꯒꯤꯗꯨꯒ ꯅꯣꯡꯃ ꯑꯃ ꯇꯧꯔꯒ ꯆꯠꯂꯨꯁꯤ
ꯑꯩꯗꯤ ꯁꯤꯗꯩꯕꯨꯒꯥ ꯈꯜꯂꯒ ꯃꯣꯏꯗꯣ ꯑꯩꯅ ꯍꯥꯟꯅ ꯆꯠꯈ꯭ꯔꯅꯤ ꯈꯪꯗꯦ
ꯃꯣꯏꯗ ꯍꯥꯅ ꯆꯠꯄꯩꯗꯤ
ꯏꯗꯦ ꯑꯗꯨ ꯃꯣꯏꯗꯝ ꯆꯈꯤꯕ
ꯌꯥꯏ ꯃꯣꯏꯗꯑꯣꯏ ꯂꯩꯔꯣ
ꯎꯝ
ꯋꯥꯏ ꯁꯪꯅꯦ
ꯑꯗꯨ ꯅꯅꯨꯡꯗꯒ ꯅꯣꯏꯃꯨꯛ ꯂꯥꯛꯄ
ꯌꯥꯏꯌꯦ ꯑꯗꯨꯁꯨ
ꯑꯥ
ꯑꯗꯨꯁꯨ ꯌꯥꯏ ꯅꯪ ꯅꯪꯅ ꯀꯣꯝꯗꯧꯕ ꯑꯃ ꯑꯩꯕꯨꯗꯤ ꯁꯤꯗꯩ ꯑꯗꯨꯝ ꯀꯥꯔꯛꯄꯒ ꯆꯠꯄ ꯌꯥꯅꯦꯕ ꯑꯗꯨꯕꯨꯗꯤ
ꯍꯥꯏꯅꯤ ꯑꯗꯨꯕꯨꯗꯤ ꯑꯩꯖꯨ ꯑꯩꯅ ꯀꯣꯝꯕ ꯍꯥꯏꯖꯤ ꯂꯩꯁꯥꯡꯊꯦꯝ ꯂꯣꯝ ꯆꯈ ꯂꯩꯁꯥꯡꯊꯦꯝꯗꯩ ꯈꯣꯡꯅ ꯒꯣꯔꯣꯡꯒꯔꯣꯡ ꯆꯦꯟꯒ ꯂꯣꯏꯔꯦ ꯃꯣꯏꯒꯤ ꯍꯤꯗꯦꯟ ꯇꯥꯕꯝꯗꯨꯕꯧ
ꯎꯝ ꯅꯪꯗꯤ ꯀꯜꯂꯤꯅ
ꯅꯪꯅ ꯃꯅꯦ ꯂꯩꯁꯥꯡꯗꯦꯝꯒ ꯃꯣꯏꯒ ꯅꯛꯅꯩꯌꯦ ꯅꯪ ꯈꯪꯗ ꯇꯧꯏꯅꯦ ꯊꯣꯡ ꯑꯃ ꯂꯥꯟꯊꯣꯛ ꯅꯪ ꯊꯣꯡ ꯑꯃ ꯂꯩꯕꯗꯣ ꯈꯪꯕ꯭ꯔꯥ
ꯈꯪꯗꯦꯗ ꯐꯖꯅ ꯅꯣꯏꯔꯣꯝꯅꯤ ꯑꯩ ꯈꯪꯗꯦ ꯂꯝꯕꯤꯗ ꯆꯠꯇꯝꯅꯤꯅ ꯈꯪꯗꯦ ꯈꯪꯗꯦ
ꯃꯥ ꯗꯤꯄꯤꯀꯥꯍꯣꯏ ꯔꯣꯝ ꯆꯠꯄꯗꯨꯏ ꯇꯨꯔꯦꯟ ꯃꯄꯥꯟ ꯑꯃ ꯂꯩꯕꯗꯣ ꯈꯪꯗꯕ
ꯇꯨꯔꯦꯟꯄꯥꯟ ꯆꯠꯂꯝꯃꯅꯤ
ꯅꯪ ꯆꯠꯄ ꯑꯝꯇꯥ ꯌꯥꯎꯔꯛꯇꯔꯤꯕꯥ
ꯆꯠꯂꯦ ꯀꯩꯅꯣ ꯃꯣꯏꯗ ꯐꯩꯅꯥꯝꯂꯛ ꯆꯠ ꯑꯅꯤꯔꯛ ꯑꯅꯤꯔꯛ ꯑꯅꯤꯔꯛ ꯑꯍꯨꯝꯂꯛ ꯆꯠꯂꯝꯃꯅꯤ
ꯑꯥ
ꯑꯩꯅ ꯐꯖꯅ ꯈꯪꯗꯕꯩ ꯂꯝꯕꯤ ꯗꯣ ꯃꯣꯏꯒꯤ ꯗꯥꯏꯔꯦꯛ ꯃꯣꯏꯑꯗꯨꯕꯧ ꯆꯠ ꯑꯗꯨꯗꯤ ꯍꯥꯏ
ꯗꯨꯀꯥꯟ ꯀꯩꯀꯩꯗꯤ ꯄꯨꯕꯤꯕ꯭ꯔꯥ ꯃꯥꯅ
ꯃꯣꯏꯗ ꯆꯠꯀꯥꯟꯗ ꯆꯠꯇꯕ ꯃꯥꯂꯦ
ꯑꯗꯨꯗꯤ ꯆꯠꯂꯝꯃꯔꯣꯏ ꯑꯗꯨ ꯆꯠꯇ꯭ꯔꯗꯤ ꯆꯠꯇ꯭ꯔꯦ
ꯎꯝ ꯑꯗꯨꯅ ꯑꯣꯏꯔꯝꯒꯅꯤ
ꯑꯣꯏꯔꯝꯒꯅꯤ ꯑꯗꯣꯟ ꯅꯥꯀꯟꯗ ꯆꯠꯂꯒ ꯐꯥꯎꯗꯣꯛꯅꯕ ꯌꯥꯏꯑꯕ
ꯑꯥ
ꯃꯌꯥꯡꯐꯥꯟ ꯃꯌꯥꯡꯐꯥꯟ ꯅꯛ ꯂꯩꯔꯝꯃꯤꯅ
ꯐꯔꯦꯅꯦ ꯑꯗꯨ ꯅꯣꯏ ꯌꯥꯝ ꯅꯛꯅꯔꯦꯅꯦ ꯃꯣꯏꯗ ꯂꯩꯒꯦꯔꯥ ꯂꯩꯔꯣꯗꯅ ꯋꯥꯏ ꯁꯪ ꯁꯪꯅ
ꯎꯝ ꯑꯩ ꯕꯔꯥ ꯍꯨꯟꯕꯤꯌꯨ ꯍꯥꯏꯇꯔꯦꯅꯦ
ꯕꯔꯥ ꯈꯤꯇ ꯍꯨꯟꯕꯤꯌꯨꯅ
ꯇꯥꯟ ꯊꯣꯔꯥꯅꯤ ꯑꯗꯩꯗꯤ
ꯎ ꯃꯣꯏꯁꯨ ꯃꯣꯏꯁꯨ ꯃꯣꯏ ꯂꯣꯏꯅꯃꯛ ꯍꯧꯖꯤꯛꯇꯤ ꯀꯩꯅꯣ ꯃꯣꯏ ꯀꯦꯔ ꯍꯥꯏꯒ꯭ꯔꯦ
ꯇꯧꯅꯤꯗꯅ
ꯃꯥꯅꯦꯅꯦ
ꯏꯆꯦꯒꯤꯁꯨ ꯗꯦꯕꯤꯀꯥꯁꯨ ꯃꯣꯏ ꯇꯣꯝꯕꯗꯨꯁꯨ ꯑꯃꯨꯛ ꯍꯣꯁꯇꯦꯜ ꯂꯩꯇꯦꯕ ꯎꯗꯥꯕꯤꯗꯨꯁꯨ ꯀꯟꯅ ꯁ꯭ꯀꯨꯜ ꯇꯝꯈꯠꯂꯛꯏꯕ ꯑꯗꯗꯤ ꯑꯩꯒꯤ ꯕꯔꯥ ꯍꯡꯕꯤꯌꯨ ꯍꯥꯏꯔꯕ
ꯍꯦ ꯅꯪꯤꯕ꯭ꯔꯥꯖ ꯀ ꯅꯪꯕ ꯑꯗꯨꯂꯥꯏꯒ ꯅꯤꯉꯦ
ꯑ ꯑꯗꯨꯕꯤꯒꯥꯏꯅ ꯄꯩꯁꯥ ꯂꯩꯇꯦ ꯈꯣꯠꯇꯦꯅ ꯇꯧꯔꯝꯕꯅꯦ ꯅꯉꯣꯟꯗꯒꯤꯩ ꯄꯨꯔ ꯄꯨꯔ ꯆꯥꯔꯦꯑꯦ ꯑꯩꯅ ꯅꯪꯒꯤꯗ ꯑꯩꯗꯣ ꯑꯗꯨꯒ ꯑꯩꯅ ꯊꯥꯖꯗꯦꯅ ꯍꯥꯏ ꯑꯗꯨꯒ ꯑꯗꯨ ꯃꯥꯏ ꯃꯤ ꯂꯣꯏ ꯍꯥꯏꯔꯛꯏ
ꯑꯗꯨꯅꯦꯃ ꯑꯩꯉꯣꯟ ꯅꯍꯥꯟꯁꯨ ꯍꯥꯏꯔꯝꯃꯦ ꯁꯤ ꯌꯥꯝ ꯋꯥꯕꯅ ꯂꯣꯏꯔꯦ ꯑꯩꯅ ꯈꯔ ꯄꯛꯇ ꯋꯥ ꯉꯥꯡꯉꯣ ꯅꯪ ꯉꯥꯡꯈꯤꯗꯣ ꯄꯛꯛꯇꯦꯅ ꯍꯥꯏꯈꯤꯕꯅꯦ
ꯑꯗꯨꯅꯦ ꯁꯨꯡꯆꯥꯟ ꯍꯟ ꯅꯪ ꯑꯁꯦꯡꯕꯕꯨꯗꯤ ꯑꯣꯏꯔꯕꯝꯅꯤ ꯋꯥ ꯑꯩ ꯁꯁꯨꯨꯝ ꯊꯥꯖꯗꯦ ꯋꯥ
ꯑꯗꯨꯅ ꯑꯩꯗꯤ ꯇꯥꯕ ꯌꯥꯕ ꯇꯥꯕ ꯌꯥꯕ ꯋꯥꯗꯤ ꯅꯠꯇ꯭ꯔꯦ ꯍꯥꯏꯒꯤ
ꯂꯧꯅꯤꯡꯈ꯭ꯔꯁꯦ ꯊꯥꯖꯗꯦ ꯑꯩꯁꯨ ꯃꯁꯥꯗ ꯑꯗꯨꯝ ꯍꯥꯏꯕꯅꯤ ꯊꯥꯖꯗꯦꯅ ꯅꯪ ꯑꯁꯦꯡꯕꯕꯨꯗꯤ ꯑꯣꯏꯔꯕꯅꯤ ꯅꯪ ꯍꯥꯏꯥꯏꯗꯣ ꯑꯩ ꯊꯥ ꯊꯥꯖꯗꯦꯅ ꯃꯣꯏ ꯃꯥꯗꯨꯅ ꯄꯩꯁꯥ ꯄꯨ ꯄꯨꯗꯅ ꯆꯥ ꯂꯩꯅꯤ ꯃꯥ ꯍꯥꯏꯅꯦ
ꯎꯝ ꯍꯦꯟꯖꯤꯟ ꯍꯦꯟꯖꯤꯟꯕꯅꯦ ꯃꯥꯅ ꯈꯔꯒ ꯍꯦꯟꯖꯤꯟꯕꯅꯦ
ꯀꯩꯅꯣꯅꯦ ꯑꯣ ꯁꯁꯃꯥꯏ ꯍꯧꯗꯣꯔꯛꯄ ꯃꯣꯏ ꯏꯆꯦꯒꯤ ꯌꯦꯟ ꯑꯆꯥꯔ ꯊꯥꯕꯩꯗ ꯍꯧꯗꯣꯔꯛꯄ ꯁꯦꯝꯕꯒꯤꯦ
ꯎꯝ
ꯀꯥꯏ ꯄꯩꯁꯥ ꯂꯩꯇꯕꯗ ꯌꯦꯟꯁꯦ ꯂꯩꯇ꯭ꯔꯤ ꯁꯤꯅꯦꯕ
ꯇꯣ ꯅꯃ ꯍꯥꯟꯅ ꯍꯥꯏꯈ꯭ꯔꯕ ꯍꯥꯏꯔꯝꯒꯅꯤꯅꯦ ꯃꯥꯏ ꯃꯑꯣꯡꯗꯛꯇ ꯌꯥꯝ ꯃꯥꯟꯅ
ꯍꯥꯏꯔꯒ ꯅꯪ ꯈꯪꯉꯝꯒꯅꯤꯗ ꯃꯥꯅ ꯉꯍꯥꯛ ꯍꯪꯒꯗꯕ
ꯈꯪꯉꯦ ꯃꯥꯅ ꯍꯥꯏꯈ꯭ꯔꯕꯅꯤ ꯃꯥ ꯎꯃꯥꯅ ꯉꯥꯡꯕꯗꯤ ꯍꯩꯕꯅꯤ
ꯃꯤ ꯇꯍꯥꯟꯕ ꯃꯥꯏ ꯏꯔꯕ
ꯎꯝ
ꯑꯗꯣ ꯑꯩꯗꯤ ꯄꯩꯁꯥ ꯑꯃ ꯃꯇꯥꯡꯕꯅꯤ ꯃꯥ ꯉꯥꯡꯗꯣꯏ ꯁꯤꯗ ꯇꯥꯏꯅꯤꯡꯗꯦꯕ
ꯑꯦꯁꯨ ꯇꯏ ꯂꯩ ꯃ ꯅꯤꯡꯆ ꯆꯤꯗꯗ ꯑꯦ ꯃꯤ ꯋꯥꯒꯅꯕꯅꯦꯁꯤꯗꯤ ꯑꯗꯨꯅꯦ ꯉꯉꯥꯡꯁꯨꯟ ꯅꯍꯥꯟ ꯅ ꯍꯥꯥꯟꯂ ꯀꯩꯅꯣꯤꯟꯒꯧꯔꯤ ꯅꯕ ꯑꯗꯨꯝ ꯋꯥꯔꯤ ꯁꯥꯟꯅꯕ ꯌꯥꯎꯕꯗ ꯄꯤꯛꯀꯤ ꯃꯔꯝꯗ ꯑꯗꯨꯝ ꯋꯥꯔꯤ ꯁꯥꯟꯅꯕ ꯌꯥꯎꯕ ꯋꯥ ꯉꯥꯡꯅꯅꯨ ꯍꯥꯏꯔꯝ ꯃꯤ ꯋꯥ ꯉꯥꯡꯅꯔꯦꯅ ꯍꯥꯏ ꯑꯩꯅ ꯉꯥꯡꯅꯕ ꯅꯠꯇꯦ ꯁꯤꯗꯤ ꯈꯟꯅꯕꯅꯦꯅ ꯍꯥꯏꯈꯤꯕꯅꯦ
ꯀꯩꯁꯨ ꯀꯥꯏꯗꯦ ꯑꯗꯨ ꯄꯤꯛ ꯍꯥꯏꯔ ꯀꯅꯥ ꯈꯪꯗꯣꯅꯣ
ꯃꯥ ꯅꯣꯏ ꯅꯥꯍꯟꯊꯣꯛꯄꯗ ꯀꯧꯔꯝꯗꯦꯌꯦ
ꯏ ꯃꯥ ꯊꯣꯡꯅ ꯍꯧꯕꯤ ꯇꯥꯏꯅꯦ
ꯅꯠꯇꯦ ꯂꯝꯕꯤꯗ ꯊꯤꯡꯅꯕꯗ ꯀꯧꯔꯝꯗꯦ ꯍꯥꯏꯕ꯭ꯔꯥ ꯅꯣꯏꯅꯁꯨ ꯎꯔꯒ
ꯊꯅꯗꯤꯌꯦꯦ
ꯁꯤꯟꯅꯗ ꯐꯅ
ꯃꯥꯅ ꯃꯥꯅ ꯑꯩ ꯎꯕꯔꯝ ꯑꯩꯈꯣꯏ ꯎꯕ ꯑꯣꯏꯔꯝꯒꯅꯤ ꯑꯩꯗꯤ ꯑꯩꯈꯣꯏꯗꯤ ꯎꯗꯦ ꯃꯥ ꯑꯦ ꯊꯣꯏꯀꯤ ꯑꯩꯈꯣꯏꯗꯤ ꯁꯥꯎꯔ ꯀꯧꯗ ꯇꯥꯔꯦ ꯑꯦ ꯒꯗꯥ ꯅꯠꯇꯦꯣ ꯍꯣꯏꯗꯧ ꯃꯥ ꯇꯧꯅꯦ
ꯀꯧꯗꯕꯩ ꯅꯠꯇꯕ ꯑꯗꯨꯝ ꯀꯧ ꯍꯧꯖꯤꯛꯇꯤ ꯀꯌꯥ ꯀꯧꯗ꯭ꯔꯦꯗꯅ ꯐꯖꯅ ꯍꯥꯟꯅꯩ ꯇꯥꯏꯞꯇ
ꯑꯗꯨ ꯑꯗꯨꯗꯤ ꯃꯥꯅ ꯁꯤꯟꯕ ꯃꯥ ꯃꯥꯅ ꯃꯤ ꯃ ꯃꯤꯒꯄꯟ ꯄꯟꯗꯅ ꯉꯥꯡꯉꯗꯤ ꯁꯤꯟ ꯇꯧꯔ ꯇꯅꯤ
ꯑꯁ ꯑꯩꯗꯤ ꯂꯩꯍꯧꯗꯁꯦ ꯑꯩ ꯇꯟꯗ꯭ꯔꯕꯖꯥ ꯍꯧꯖꯤꯛ ꯃꯥ ꯊꯣꯛꯈ꯭ꯔꯗꯤ ꯐꯩꯕꯀꯣ ꯑꯁ ꯈꯣꯖꯅꯦ ꯀꯩꯅꯣ ꯇ ꯅꯦꯪ
ꯃꯃꯤꯡ ꯃꯃꯤꯡꯗꯤ ꯄꯜꯂꯔꯣꯏꯒꯦ ꯄ꯭ꯔꯤꯟꯁꯤꯄꯥꯜꯗꯣ ꯃꯥꯒꯤ ꯃꯤꯆꯪꯗꯅꯦ ꯂꯩꯗ ꯊꯣꯛꯑꯦ ꯀꯩꯁꯨ
ꯀꯂꯦꯕ ꯌꯥꯝꯌꯥꯝ ꯀꯣꯏ ꯃꯦꯝꯃꯒꯤ ꯃꯤꯁꯥꯄꯤꯤꯔ ꯃꯕꯅ ꯂꯦ
ꯄꯤꯔꯃꯦ
ꯎꯝ
ꯄꯤꯔꯝꯃꯦꯕ ꯑꯦ ꯍꯥꯏꯗ ꯅ ꯅ ꯅꯪꯉꯣꯟꯗ ꯀꯥꯞꯄꯝꯗꯥꯏꯅꯦ
ꯑꯣ ꯆꯨꯝꯃꯤ ꯆꯨꯝꯃꯤ ꯆꯨꯝꯃꯤ ꯀꯥꯄꯤꯅꯤꯀꯣ ꯀꯥꯄꯃꯦ ꯀꯥꯄꯃꯦ
ꯎ ꯉ ꯍꯧꯔꯤ
ꯑꯩ ꯕꯥꯞ ꯑꯩ ꯕꯥꯞ ꯑꯣꯏꯗ꯭ꯔꯤꯅꯤ
ꯃ ꯍꯥꯏꯔꯣ ꯦꯕꯤꯛꯇ ꯊ ꯑꯩ ꯀꯥꯄ ꯅ ꯂꯩꯃꯤꯟꯅꯔꯁꯦ ꯑꯩꯒ ꯀꯥꯁꯤꯗ ꯄꯨꯟꯅ ꯍꯤꯡꯃꯤꯟꯅꯔꯁꯦ
ꯃꯥꯒ ꯂꯩꯃꯤꯟꯅꯗꯣꯏ ꯁꯨꯔꯨꯛꯄꯨꯗꯤ ꯑꯩꯗꯤ ꯑꯩꯗꯤ ꯂꯩꯖꯗꯕ ꯐꯔꯦ ꯂꯩꯀ ꯇꯝꯗꯝ ꯐꯔꯦꯗ
ꯇꯔ ꯨ ꯑꯏꯅꯦ
ꯍ ꯑꯖ
ꯗꯤ ꯑꯍꯟ ꯅꯍꯥꯁꯨ ꯑꯣꯏꯔꯤ ꯌꯨꯝꯁꯨ ꯄꯥꯟꯗꯧ ꯂꯩꯇ꯭ꯔꯦ ꯑꯩꯅ ꯈꯟꯕꯗ ꯂꯩꯈꯤꯗꯧ ꯃꯥꯜꯂꯦ ꯍꯥ ꯑꯥ ꯑꯗꯨꯝ ꯂꯩꯒꯤꯅꯦ ꯈꯟꯕꯗ
ꯂꯩꯖꯔꯁꯅꯨ ꯂꯩꯖꯔꯁꯅꯨ ꯈꫭꯏꯁꯨ ꯈꫭꯏ ꯊꫭꯛꯄ ꯃꯥꯏꯁꯨ ꯃꯥꯥꯏ ꯊꫭꯛꯄ ꯃꯥꯏ ꯂꯩꯖꯔꯅꯤ
ꯑꯗꯨꯕꯨꯗꯤ
ꯀꯔꯤꯒꯤꯅꯣꯕ ꯅꯪꯅ ꯑꯩꯅ ꯑꯦꯟ ꯑꯦꯁ ꯑꯦꯁꯀꯤ ꯁꯥꫪꯇꯤꯐꯤꯀꯦꯠ ꯂꯧꯔꯛꯑꯦ ꯂꯪꯅ ꯊꯋꯥꯏ ꯌꯥꯝ ꯅꯨꯡꯉꯥꯏꯔꯝ ꯁꯤꯅ ꯀꯩ ꯑꯩ ꯉꯔꯥꯡꯁꯨ ꯊꯦꯡꯅꯩꯅꯦ ꯑꯗꯨꯅꯅꯦ ꯊꯥꯒꯠꯂꯝꯃꯤꯗꫭ ꯅꯪ ꯇꯥꯔꯝꯗꯧ ꯃꯥꯟꯗꯦ ꯑꯩꯅ
ꯊꯥꯖꯤ ꯊꯥ ꯊꯥꯕꯗ ꯑꯩꯅ ꯑꯩꯅ ꯍꯥꯏꯌꯦꯅꯗꯤ ꯈꯟꯗꯕ ꯑꯩ‌ ꯈꯜꯂꯤꯁꯦ ꯃꯤ ꯑꯇꯣꯞꯄꯅ ꯍꯥꯏꯌꯦꯅ
ꯅꯪꯅꯅꯦ ꯍꯥꯏꯔꯝꯃꯤꯗꯣ ꯊꯃꯣꯏ ꯀꯥꯏꯔꯦꯍꯦꯌꯦ
ꯑꯣ ꯑꯗꯥꯏ ꯃꯇꯦꯛꯗꯨꯈꯇ ꯑꯗꯨꯃꯥꯏ ꯍꯥꯏꯔꯩꯔꯕ
ꯍꯣꯏ ꯑꯁ ꯃꯤꯅ ꯃꯤꯅ ꯁꯤꯗ ꯁꫪꯗꯤꯐꯤꯀꯦꯠ ꯂꯧꯔ ꯑꯩꯅ ꯊꯃꯣꯏ ꯀꯥꯏꯔꯦꯍꯦ
ꯀꯩꯅꯣ ꯇꯧꯕꯩ ꯑꯣꯏꯒꯅꯤꯑ ꯅꯪꯒꯤ ꯚꯤꯗꯤꯑꯣꯗꯣ ꯍꯧꯔꯛꯄꯗꯒꯩ ꯅꯝꯃꯦꯅ ꯂꯩꯔꯝꯃꯒ ꯅꯝꯃꯝꯗꯕꯒꯤ ꯑꯣꯏꯡꯒꯅꯤꯌꯦ ꯑꯗꯨ ꯃꯇꯥꯡ ꯈꯛꯇꯪ ꯍꯥꯏꯕꯗ ꯑꯣꯏꯔꯝꯒꯅꯤꯌꯦ
ꯀꯅꯥ ꯅꯣꯡꯅꯤꯉꫭꯏ ꯀꯩꯅꫭꯕ ꯑꯗꯨꯕꫭ
ꯅꯪꯉꯣꯟꯗ ꯂꯣꯏ ꯐꯨꯜ ꯈꯪꯗꯕꯩꯅꯦ ꯚꯤꯗꯤꯑꯣꯁꯤ ꯅꯝꯃꯦꯕꯀꯣ ꯖꯨꯝꯒ ꯇꯧꯗꯅ ꯇꯧꯔꯦꯕ ꯈꯪꯕ꯭ꯔꯥ ꯑꯗꯨ ꯚꯤꯗꯤꯌꫭ ꯅꯝꯕꯝꯁꯤ ꯅꯝꯃꯝꯗ꯭ꯔꯕ
ꯐꯩ ꯐꯩ ꯐꯩ ꯐꯩꯀꯩꯁꯨ ꯀꯥꯏꯗꯦ
ꯆꯠꯄꯒꯁꯦ ꯅꫭꯏꯅꯝꯃꯤꯅꯤ ꯀꯩꯅꫭ ꯃꯥ ꯑꯁꯣꯗꯒ ꯀꯣꯏꯊꯣꯛꯑꯒ ꯆꯠꯁꯤꯕꫭꯒ ꯍꯥꯏꯔꯤ ꯄꯣꯠꯅꯤ
ꯅꯝꯃꯝꯗꯕꯅꯦꯕ
ꯑꯗꯨꯒ ꯗꯤꯟ ꯗꯤꯟꯅ ꯅꯪꯒꯤꯗꫭ ꯅꯝꯗꯦꯅ ꯍꯥꯏꯔꯛꯑꯦ
ꯅꯪ ꯑꯩ ꯌꯦꯡꯅꯕ ꯍꯣꯠꯅꯔꯤꯀꯥꯟ ꯚꯤꯗꯤꯌꯣ
ꯃꯥꯅꯦ ꯅꯪ ꯌꯦꯡꯅꯕ ꯍꯣꯠꯅꯩ ꯀꯥꯟꯗꯅꯦ ꯑꯁꯦꯡꯕꯩꯗꯤ ꯀꯅꯥ ꯅꯪ ꯀꯅꯥꯥꯟꯅ ꯍꯦꯛꯇ ꯅꯩꯔꯒ ꯆꯠꯂꯣꯒꯦ
ꯆꯨꯝꯃꯦ ꯑꯗꯨꯒ ꯏꯁꯨꯛ ꯁꯨꯛꯈꯩ ꯂꯧꯔꯒ ꯊꯣꯛꯂꯛꯄ
ꯑꯁ ꯑꯩꯗꯤ ꯌꯥꯝ ꯅꯣꯛꯅꯤꯡꯉꯦꯍꯥꯏꯕ ꯅꯣꯛꯁꯜꯂꯝꯕ꯭ꯔ ꯅꯨꯡꯉꯥꯏꯕꯅꯤꯗ ꯀꯦꯝꯗꯣ
ꯑꯋꫭꯏꯕ ꯅꯨꯡꯉꯥꯏꯒꯤ ꯊꯛꯄꯩꯗꯨꯖꯨꯃꯨꯛꯅꯤꯡꯁꯤꯡꯉꯛꯑꯦ
ꯑꯗꯨ ꯚꯤꯗꯤꯑꯣ ꯊꯥꯔꯛꯑꯣꯅ ꯍꯥꯏꯌꯦꯕꯀꯣ ꯂꯤꯟꯊꫭꯏꯅ
ꯀꯔꯤ ꯚꯤꯗꯤꯌꫭ
ꯑꯩꯅ ꯅꯝꯕꯗꯣ ꯑꯅꯤꯃꯛ
ꯑꯣ ꯃꯥꯒꯤ
ꯑꯥ ꯑꯃꯅ ꯀꯩꯅꯣꯒꯤꯒ ꯕ꯭ꯔꯣꯒꯤꯒ ꯃꯥꯒꯤꯒ ꯑꯃ ꯌꯥꯎꯕꯅꯦꯕ ꯑꯩꯉꯣꯟꯗ ꯑꯣ ꯑꯁꯤꯁꯤ ꯑ ꯑ ꯑꯁꯦꯡꯕꯩꯗꯤ ꯕꯣꯔꯣꯛ ꯉꯥꯛꯇ ꯅꯝꯕꯅꯦꯕ ꯑꯗꯨꯒꯨꯝ ꯃꯥ ꯌꯥꯎꯁ ꯅꯝꯕꯅꯦꯕ ꯦꯒ꯭ꯔꯥꯎꯗꯗꯗꯤ ꯑꯖ ꯍꯥꯏꯩꯒꯗ ꯑꯗꯗꯤ ꯌꯥꯎꯔꯝꯗ꯭ꯔꯣꯕ ꯑꯗꯨꯒꯤ ꯅꯪ ꯁꯥꯎꯅꯤ ꯁꯥꯎꯅꯨꯀꯣ ꯑꯗꯨ ꯑꯍꯠ ꯌꯖꯨꯝꯕꯥ ꯆꯣꯡꯕꯒꯤꯗꯨꯕꯨꯗꯤ ꯑꯩꯅ ꯌꯨꯇꯨꯕꯇꯩ ꯆꯤꯡꯊꯔꯒ ꯍꯥꯞꯄꯒ ꯊꯥꯈ꯭ꯔꯦ
ꯑ ꯌꯨꯇꯨꯕ ꯇ ꯊꯥꯒꯠꯄ꯭ꯔꯥ
ꯅꯠꯇꯦ ꯆꯨꯝꯕꯥ ꯃ꯭ꯌꯨꯖꯤꯛꯇꯣ ꯌꯨꯇ꯭ꯨꯕꯇ ꯐꯪꯉꯤꯗꯅ ꯃꯣꯏ ꯊꯥꯒꯠꯂ ꯃꯣꯏꯅ ꯇꯧꯋꯗꯣ ꯑꯗꯨꯒ ꯑꯗꯨꯒ ꯀꯩꯅꯣꯒꯤꯅ ꯕ꯭ꯔꯣꯅ ꯏꯁꯩ ꯁꯛꯄꯩꯁꯤꯅ ꯅꯪ ꯁꯥꯎꯗꯤ ꯁꯥꯎꯅꯨꯀꯣ ꯅꯤꯡꯊꯣꯏ ꯑꯩ ꯁꯤꯗꯤ ꯑꯟꯃ꯭ꯌꯨꯠ ꯇꯧꯔ ꯊꯥꯔꯛꯑꯒꯦ ꯅꯪ ꯀꯩꯅꯣ ꯃꯃꯥꯏ ꯈꯨꯝꯕ ꯈꯛꯇꯪ ꯌꯦꯡ ꯑꯗꯨ ꯑꯣꯏ ꯑꯩꯗꯤ ꯕꯦꯛꯒ꯭ꯔꯥꯎꯟꯁꯁꯨ ꯌꯥꯝ ꯐꯖꯗ꯭ꯔꯦꯅ ꯍꯥꯏꯒꯦ ꯇꯔꯦ ꯃꯥꯅꯦ ꯏꯦꯗ ꯁꯪꯉꯤꯕ ꯅꯪ ꯎꯍꯧꯗ꯭ꯔꯣ
ꯎ ꯍꯗ
ꯎꯝ
ꯑꯗꯨꯗꯤ ꯈꯔ ꯀꯩꯅꯣ ꯇꯧꯔꯕꯅꯤꯅ ꯑꯉꯥꯡ ꯁꯉꯥꯡꯗꯣ ꯈꯤꯇꯪ ꯐꯖꯔꯕꯅꯤꯅ ꯊꯥꯕ ꯌꯥꯗꯅ ꯊꯥꯈꯤꯗꯅ ꯅꯠꯇ꯭ꯔꯥ
ꯀꯔꯤ ꯑꯗ ꯉꯥꯡꯉꯝꯃꯤꯕ ꯂꯣꯟꯁꯤꯗ ꯉꯥꯡꯉꯕꯨ ꯌꯥꯗ ꯌꯥ ꯏꯀꯥꯏ ꯏꯀꯥꯏꯅꯤ ꯁꯨꯝꯕꯗꯗꯤ ꯀꯩꯅꯤ ꯑꯩ ꯁꯨꯃꯥꯏꯅ ꯍꯥꯏꯕ ꯍꯥꯏꯇꯥꯔꯦ ꯟꯗꯤꯟꯗ ꯃꯥ ꯏꯁꯇꯦꯖ ꯊꯣꯛꯄꯗꯤ ꯑꯍꯥꯟꯕ ꯏꯁꯩ ꯁꯛꯄ ꯀꯣꯏꯇꯦꯁꯤ ꯅꯍꯥꯕ ꯑꯣꯏꯔꯝꯒꯅꯤ ꯃꯥꯡꯗ ꯀꯔꯤꯝ ꯇꯥꯗ꯭ꯔꯤ ꯈꯣꯠꯇ꯭ꯔꯤ ꯍꯥꯏꯕ ꯑꯃ ꯌꯥꯎꯔꯦꯗꯅ ꯑꯦꯃꯣ ꯑ ꯅꯪ ꯒꯥꯏꯗ ꯅꯪ ꯒꯥꯏ ꯇꯥꯏꯗ ꯇꯥꯏꯕ ꯍꯥꯏꯅ ꯐꯣꯟꯗ ꯇꯥꯏꯕ ꯍꯥꯏꯕ ꯌꯥꯦ ꯑꯗꯗꯤ ꯃꯈꯣꯟꯗꯣ ꯄꯤꯛꯅ ꯁꯜꯂꯛꯄꯅꯦꯕ ꯑꯦ ꯀꯩꯅꯣ ꯃꯈꯣꯟ ꯀꯄꯤꯛꯁꯤꯗꯤ ꯀꯩ ꯍꯥꯏꯔꯦ ꯑꯗꯨꯒ ꯉꯥꯏꯍꯥꯡ ꯂꯩꯔꯒ ꯅꯪꯒ ꯁꯛ ꯃꯤꯒ ꯆꯠꯂꯣ ꯀꯥꯈꯠꯂꯣꯅ ꯍꯥꯏꯔꯛꯄꯅꯦꯕ ꯑ ꯑꯗ ꯑꯩꯅ ꯁꯨꯃꯥꯏꯅ ꯈꯨꯝꯕꯗ ꯑꯦ ꯑꯗꯨꯃꯥꯏꯅ ꯉꯥꯡꯅꯗꯨꯗꯅ ꯍꯥꯏꯔꯣ ꯀ ꯑꯗꯨꯝ ꯍꯥꯏꯕꯅꯦꯕ ꯑꯗꯒꯤ ꯑꯃꯨꯛ ꯏꯁꯇꯦꯖ ꯁꯣꯛꯄꯁꯤꯗꯗꯤ ꯏꯀꯥꯏꯔꯤꯅꯤꯅꯦ ꯑꯇꯩ ꯃꯇꯝꯗꯗꯤ ꯁꯥ ꯁꯥꯏ ꯁꯥ ꯍꯥꯏꯕꯗ
ꯀꯔꯤ ꯋꯥꯩ ꯍꯥꯏꯕꯗꯣ ꯑꯩ ꯃꯃꯥꯒꯅ ꯍꯥꯏꯕꯗꯨꯕꯨ ꯅꯨꯄꯤꯅ ꯍꯥꯟꯒꯒ ꯀꯩ ꯀꯩꯀꯩ ꯌꯥꯝ ꯌꯥꯎꯔꯕꯅꯦ ꯑꯗꯨꯃꯥꯏꯅ ꯉꯥꯡꯕ ꯑꯗꯨ ꯊꯥꯔꯗꯤ ꯐꯖꯔꯤꯕ꯭ꯔꯥ ꯑꯗꯨꯒ ꯑꯃꯨꯛ ꯃꯤ ꯃꯃꯥꯏ ꯈꯨꯝꯈ꯭ꯔꯦ ꯑꯗꯨ ꯀꯃꯥꯏ ꯈꯨꯝꯖꯤꯟꯒꯅꯧ ꯀꯥꯏꯅ ꯂꯥꯛꯕ ꯑꯃꯁꯨ ꯌꯥꯎꯔꯛꯑꯦ ꯑꯗꯨꯗꯤ ꯐꯖꯔꯤꯕ꯭ꯔꯥꯕ
ꯍꯥꯏꯗꯕ ꯅꯅꯤꯒꯗꯤꯇꯥꯔꯇꯥꯔꯦ
ꯑꯗꯨꯗꯤ ꯑꯇꯣꯞꯄꯅ ꯅꯝꯃꯝꯃꯒ ꯑꯩꯈꯣꯏꯅ ꯅꯥꯀꯟꯗꯩ ꯉꯥꯡꯕꯅꯦ ꯍꯥꯏꯔꯗꯤ ꯑꯃꯨꯛꯁꯨ ꯈꯪꯉꯣꯏꯗꯧꯕ ꯑꯁ
ꯎꯝ
ꯑꯗ ꯑꯩꯗꯤ ꯅꯨꯡꯉꯥꯏꯇꯗ ꯑꯩꯅ ꯃꯤꯨꯠ ꯊꯝꯖꯤꯜꯂꯦ ꯚꯣꯏꯁꯇꯣ ꯑꯗꯨꯒ ꯊꯥꯒꯦ
ꯐꯔꯦ ꯐꯔꯦ ꯃꯗꯤ ꯂ ꯇ ꯊꯤꯔꯒꯁꯠ ꯃꯥꯅꯦꯅꯦ
ꯊꯧ ꯂꯩꯦꯕꯅꯤꯀꯥꯟꯇ
ꯃꯅꯥꯎ ꯄꯥꯏꯗꯤ
ꯃꯥꯏ ꯄꯣꯛꯃꯤꯟꯅꯕ ꯏꯌꯥꯏꯃ ꯑꯥ ꯏꯁꯄꯦ ꯎꯣꯛꯄꯒꯤ ꯗꯔꯕꯥꯏꯕ ꯉꯥ ꯌꯥꯎꯗꯣ
ꯈꯪꯗꯦꯅꯦ ꯑꯩꯗꯤ ꯂꯣꯏꯗꯤ ꯌꯦꯡꯒꯦ ꯃꯇꯦꯛ ꯑꯃꯨꯛ
ꯇꯧꯕꯅꯦꯕ ꯃꯥꯅ ꯊꯄ ꯀꯥꯟꯗ ꯃꯁꯝ ꯁꯥꯡꯕ ꯑꯃ ꯃꯁꯝ ꯇꯦꯔ ꯅꯣꯏꯕ ꯑꯃ ꯃꯥ ꯑꯃ ꯑꯗꯨꯒ ꯑꯩ꯭ꯋꯥꯏ ꯑꯄꯤꯛꯄ ꯅꯨꯄꯥ ꯑꯃ ꯃꯌꯥꯡ ꯈꯪꯕ ꯃꯤ ꯁꯣꯛꯄ ꯃꯁꯪ ꯈꯣꯏꯕ ꯑꯃ ꯌꯥꯎꯕꯅꯦꯕ
ꯑꯗꯨ ꯑꯗꯨ ꯃꯅ
ꯑꯗꯨ ꯅ ꯃꯅꯤꯒ
ꯎꯝ ꯎꯝ ꯗꯤ ꯅꯣꯏ ꯁꯤꯇꯅꯤ ꯍꯥꯏꯕ ꯄꯥꯎ ꯑ ꯇꯔꯤꯅꯦ
ꯗꯟ
ꯎ
ꯀꯅꯥ ꯀꯅꯥ
ꯃꯣꯏ ꯃꯣꯏ ꯀꯀꯥ ꯑꯃ ꯊꯣꯛꯂꯛꯄꯗꯣ ꯃꯣꯏ ꯗ ꯀꯩꯅꯣ ꯃꯣꯏ
ꯎ
ꯑꯥ ꯑꯥ ꯑꯗꯨꯖꯗꯨꯒ
ꯑꯦ ꯑꯩꯅꯇ ꯀꯧꯔꯛꯑꯣ ꯍꯥꯏꯁꯤꯦ ꯈꯪꯗꯦꯅꯦꯦ ꯏ ꯁ
ꯑꯩꯅ ꯆꯪꯉꯛꯑꯣ ꯍꯥꯏꯕꯈꯣꯏꯗ ꯂꯥꯛꯑꯗꯤ
ꯑ ꯃꯥꯅ ꯌꯨꯝ ꯈꯪꯗ꯭ꯔꯤ ꯀꯔꯤ
ꯃꯤꯅꯠ ꯐꯥꯔꯦ ꯅꯣꯔꯃꯦꯜꯗ ꯑꯣꯏꯅ ꯁꯥꯟꯅꯔꯁꯤꯥꯎ
ꯍꯣꯏ ꯍꯣꯏ
ꯊꯥꯎ ꯊꯥꯎ ꯎꯝ